ꯀ꯭ꯔꯤ
ꯇꯥꯕ꯭ꯔꯣ
ꯇꯥꯏ ꯇꯥꯏ ꯀ꯭ꯔꯤ
ꯇꯥꯕ꯭ꯔꯣ
ꯇꯧꯏꯅꯣ
ꯀꯩꯝꯇ ꯇꯧꯗꯦꯗ ꯅꯨꯡꯁꯥ ꯁꯥꯃꯟꯕꯒꯤ ꯃꯄꯥꯟꯗ ꯐꯝꯃꯒ ꯂꯩꯌꯦ ꯏꯃ ꯃꯅꯨꯡꯗ ꯐꯥꯎ ꯂꯩꯕ ꯉꯝꯗ꯭ꯔꯦ ꯁꯥꯃꯟꯂꯦ
ꯕꯔꯦꯟꯗꯗꯥ
ꯏꯁ
ꯅꯪꯗꯤ ꯀꯩꯗꯧꯔꯤꯒꯦ
ꯍꯥꯏꯗꯤ ꯏꯇꯣꯝꯗ ꯆꯧꯀ꯭ꯔꯤꯗ ꯐꯝꯃꯤ ꯂꯩ ꯑꯩꯁꯤ ꯏꯇꯣꯝꯗ ꯆꯧꯀ꯭ꯔꯤꯗ ꯐꯝꯃꯦ
ꯍꯥꯥ
ꯑꯣ ꯋꯈꯜ ꯌꯥꯝ ꯅꯨꯡꯉꯥꯏ ꯂꯩꯕ ꯃꯥꯜꯂꯦꯀꯣ ꯑꯗꯣ
ꯋꯥꯈꯜꯗ ꯂꯩꯔꯤꯅꯤ
ꯋꯥꯈꯜ ꯌꯥꯝ
ꯑꯥ
ꯑꯩꯒꯤ ꯋꯥꯈꯜꯗ
ꯍꯅ
ꯇꯥꯕ꯭ꯔꯣ
ꯈꯦ
ꯑꯩ ꯋꯥꯈꯜꯗ ꯂꯩꯔꯤꯗꯤꯅ ꯐꯔꯦꯅꯦ ꯑꯗꯨ ꯉꯥꯎꯗꯤ ꯉꯥꯎꯈꯤꯅꯨꯕꯣ ꯉꯥꯎꯒꯅꯤꯁꯨꯣ
ꯍꯕꯨꯗꯤ ꯉꯥꯎꯗ꯭ꯔꯤꯗ
ꯑꯩꯒꯤ ꯈꯣꯟꯁꯦ ꯅꯪꯉꯣꯟꯗ ꯇꯞꯄ ꯃꯥꯜꯂꯦ ꯑꯩꯅ ꯉꯥꯡꯔꯒ ꯅꯪ ꯍꯥꯥ
ꯇꯞꯗꯤ ꯇ ꯇꯦ ꯀꯗ
ꯅꯠꯇꯦ ꯑꯩꯅ ꯉꯥꯡꯕꯁꯦ ꯑꯩꯅ ꯉꯥꯡ ꯉꯥꯡꯕ ꯂꯣꯏꯔꯒ ꯅꯪ ꯈꯨꯝꯂꯛꯄꯗꯣ ꯁꯦꯀꯦꯟ ꯑꯅꯤ ꯑꯍꯨꯝꯒꯨꯝꯕ ꯒꯦꯞ ꯂꯩꯕꯒꯨꯝꯗꯧ ꯅꯪꯉꯣꯟꯗꯁꯨ ꯑꯗꯨꯃꯥꯏꯅ ꯇꯧꯕ꯭ꯔꯣ ꯈꯪꯗꯦꯅꯦ ꯋꯥꯕ꯭ꯔ ꯑꯣꯏꯕ꯭ꯔꯣ ꯄꯥꯛ
ꯅꯪꯦ ꯅꯪꯒꯤ ꯅꯅ ꯋꯥ ꯇꯄꯣ ꯍꯣꯏ ꯎꯝ
ꯈꯪꯗꯦ ꯑꯩꯈꯣꯏꯗꯦ ꯅꯦꯋꯥꯛꯁꯦ ꯌꯥꯝꯗꯤ ꯅꯨꯡꯉꯥꯏꯇꯦ ꯅꯨꯡꯉꯥꯏꯇꯕꯅꯤ ꯇꯥꯏꯌꯦ ꯇꯥꯏꯌꯦ
ꯉꯍꯥꯛꯅ ꯉꯥꯡꯕꯕꯨꯗꯤ ꯑꯩ ꯑꯗꯨ ꯐꯖꯅ ꯇꯥꯏꯌꯦ
ꯑꯩꯅꯗꯤ ꯐꯖꯅ ꯇꯥꯏꯌꯦ ꯇꯥꯕꯕꯨꯗꯤ ꯑꯩ ꯉꯥꯡꯔꯛꯄꯒ ꯅꯪꯅ ꯈꯨꯝꯂꯛꯄꯗꯣ ꯇꯥꯦ ꯇꯥꯕ ꯇꯥꯕꯕꯨꯗꯤ ꯇꯥꯕ ꯑꯗꯣ ꯑꯩꯅꯥꯡ ꯉꯥꯡꯕ ꯍꯦꯛ ꯂꯣꯏꯔꯒ ꯅꯪ ꯈꯨꯝꯂꯛꯄꯗꯣ ꯀꯩꯅꯣ ꯁꯦꯀꯦꯟ ꯌꯥꯝ ꯂꯧꯕ ꯃꯥꯜꯂꯦꯕ ꯇꯄꯃ ꯇꯄ ꯃ ꯃꯥꯂꯤꯕ ꯎꯝ ꯍꯧꯖꯤꯛꯗꯤꯤꯈ꯭ꯔ ꯐꯔꯦ
ꯉꯔꯥꯡꯗꯤ ꯀꯔꯤ ꯇꯧꯕ꯭ꯔꯣ
ꯉꯔꯥꯡꯁꯦ ꯀꯝꯇ ꯇꯧꯗꯦꯗ ꯐꯤ ꯁꯨꯑꯦ ꯆꯥꯛ ꯊꯣꯡꯉꯦ ꯆꯔꯥ ꯋꯥꯜꯂꯦ ꯀꯩꯗ ꯇ ꯍꯗꯗ
ꯁꯤꯅ ꯀꯣꯜ ꯇꯧꯅꯔꯁꯦ ꯍꯥꯏꯔꯒ ꯄꯥꯏꯁꯨ ꯄꯥꯏꯈꯠꯇꯦ
ꯅꯪ ꯅꯪ ꯍꯥꯏꯅꯕ꯭ꯔꯣꯅꯦ ꯍꯥꯏꯔꯛꯇꯦꯗ
ꯍꯥꯏꯌꯦ ꯍꯥꯏꯌꯦ
ꯉ
ꯎ
ꯅꯪ ꯊꯥꯔꯛꯇꯦ ꯑꯩ ꯍꯧꯖꯤꯛꯇꯤ ꯊꯥꯔꯛꯏꯀꯣ ꯉꯔꯥꯡꯒꯤꯗꯤ ꯑꯩ ꯈꯪꯗꯦꯀꯣ ꯈꯪꯗꯦꯕ ꯅꯪꯅ ꯍꯥꯏꯔꯛꯑꯗꯤ ꯑꯩ ꯈꯪꯒꯅꯤꯗ ꯍꯥ
ꯅꯪꯅ ꯄꯥꯕꯤꯗ꯭ꯔꯦ ꯀꯕꯤꯗ꯭ꯔꯦꯕ
ꯑꯣꯏꯔꯝꯃꯣꯏꯗ ꯑꯣꯏꯔꯝꯃꯣꯏꯗ ꯑꯩ ꯅꯪ ꯊꯥꯔꯛꯄꯗꯣ ꯑꯩ ꯎꯔꯗꯤ ꯁꯔꯦ ꯁꯔꯦ ꯑꯩ ꯈꯪꯗꯕꯩ ꯑꯣꯏꯔꯝꯅꯤ
ꯍ ꯍꯣꯏ ꯍꯣꯏ ꯍꯣꯏ
ꯀꯩꯗꯧꯔꯤꯅꯣ ꯍꯧꯖꯤꯛ
ꯀ ꯇꯧꯔꯤꯅ
ꯉꯁꯤꯔꯣ ꯑꯩꯗꯤ ꯊꯕꯛ ꯂꯩ
ꯑꯦ ꯑꯩꯁꯨꯗ ꯍ
ꯊꯕꯛ ꯂꯩꯇꯦ ꯏꯃꯥꯟꯅꯕꯤꯁꯤꯡꯕꯨ ꯋꯥꯔꯤ ꯐꯣꯟꯗ ꯋꯥꯔꯤ ꯁꯥꯔꯒ ꯊꯥꯏꯅ ꯊꯥꯏꯅꯒꯤ ꯋꯥꯔꯤꯒꯁꯦ ꯁꯥꯔꯒꯅꯤ ꯃꯨꯠ ꯁꯥꯒꯠꯂꯒ ꯂꯩꯔꯤꯅꯤ ꯑꯩꯒꯤ ꯊꯕꯛ
ꯊꯥꯏꯅ ꯀꯣꯏꯅꯔꯝꯕꯗꯣ
ꯑꯥ
ꯑꯍ
ꯎ ꯀꯣꯏꯅꯕꯒꯤ ꯅꯠꯇꯕ ꯏꯃꯥꯟꯅꯕꯤ ꯍꯥꯏꯕꯅꯦ ꯏꯃꯥꯟꯅꯕꯤ ꯍꯥꯏꯕ ꯑꯥ ꯍꯣꯏ ꯍꯣꯏ ꯑꯩꯈꯣꯏ ꯏꯃꯥꯟꯅꯕꯤ ꯕꯤꯁꯦ ꯃꯔꯤ ꯂꯩꯌꯦꯕ ꯑꯩꯈꯣꯏꯒꯤ ꯃꯔꯨꯞ ꯇꯣ ꯍꯣꯏ ꯃꯔꯨꯞꯁꯦ ꯃꯔꯤ ꯃꯔꯤ ꯂꯩꯌꯦꯕ ꯑꯗ ꯏꯨꯝ ꯄꯅꯥꯦ ꯑꯩꯒ ꯏꯃꯥꯟꯅꯕꯤ ꯑꯅꯤ ꯑꯨꯝ ꯄꯥꯡꯈ꯭ꯔꯦꯕ ꯑꯅꯤ ꯈꯛꯇꯪ ꯂꯦꯝꯍꯧꯔꯦꯕ ꯑꯩꯒ ꯏꯃꯥꯟꯅꯕꯤ ꯑꯃꯒ ꯃꯣꯏ ꯑꯅꯤ ꯂꯨꯍꯣꯡꯕꯒꯤ ꯋꯥꯔꯤ ꯁꯥꯔꯦ ꯃꯣꯏ ꯏꯃꯨꯡꯒꯤ ꯎꯝ ꯂꯩꯕ ꯅꯨꯡꯉꯥꯏꯕ꯭ꯔꯥ ꯈꯣꯠꯄ꯭ꯔꯥ ꯀꯨꯝꯃꯀꯣ ꯑꯣꯏꯣꯏ ꯑ ꯂꯥꯚ ꯅ ꯆꯠꯄꯅꯤꯅ ꯀꯃꯥꯏꯅ ꯇꯧꯒꯦ ꯍꯥꯏꯅ
ꯑ ꯀꯗꯧꯉꯩ
ꯍꯥ
ꯅꯪꯗꯤ ꯈꯤꯇꯣꯡꯉ ꯄꯟꯒꯔꯣ ꯎꯝ
ꯑꯩꯔꯣ ꯈꯪꯗꯦꯅꯦ ꯋꯥꯂꯤꯗ ꯏꯦ ꯋꯥꯂꯤꯕ
ꯅ ꯍꯅꯥꯅ ꯋꯥꯠꯂꯤ ꯍꯥꯏꯔꯤ
ꯑꯩ ꯌꯨꯝ ꯄꯥꯅꯤꯡꯉꯩ ꯍꯧꯖꯤꯛ ꯋꯥꯈꯜꯒ ꯊꯣꯛꯇ꯭ꯔꯤꯌꯦ
ꯑꯐ
ꯀꯅꯥꯗ ꯄꯥꯟꯁꯤꯔꯥ ꯈꯥꯟꯗꯦ ꯈꯠꯂ ꯂꯩꯅꯤꯅꯦ ꯍꯣꯔꯦꯟ ꯊꯤ ꯆꯠꯄ ꯍꯥꯏꯇꯥꯔꯦ
ꯑꯩ ꯂꯩꯒꯣ
ꯍꯥꯏꯗꯤ ꯅꯪꯔꯣ ꯅꯪꯗꯤ ꯑꯩꯉꯣꯟꯗꯒꯤ ꯈꯔ ꯑꯉꯥꯡ ꯑꯣꯏꯕ ꯃꯥꯜꯂꯦꯕ
ꯍꯣꯏ
ꯑꯉꯥꯡ ꯑꯩꯉꯣꯟꯗꯒꯤ ꯑꯉꯥꯡ ꯑꯣꯏꯕꯗꯤ ꯑꯩ ꯈꯔ ꯇꯜꯂꯦꯕ ꯑꯩꯅ ꯄꯥꯏꯒꯗꯧ ꯃꯥꯜꯂꯦꯕ ꯈꯪꯕ꯭ꯔꯥ ꯅꯨꯄꯤꯅ ꯉꯝꯕ ꯍꯥꯏꯕꯗꯣ ꯅꯨꯄꯤꯅ ꯉꯝꯃꯦ ꯍꯥꯏ ꯍꯥꯏꯥꯏꯅꯥꯏꯗ
ꯎꯝ
ꯅꯪ ꯅꯪꯪꯁꯦ ꯑꯁ ꯅꯨꯄꯤꯅ ꯉꯝꯕ ꯅꯪ ꯄꯥꯝꯕ ꯂꯥꯛꯑꯣ ꯂꯥꯛꯑꯣ ꯑꯗꯨꯗꯤ ꯑꯩꯈꯣꯏꯔꯣꯝꯗ ꯂꯥꯛꯑꯣ
ꯅꯠꯇꯦ ꯑꯩꯩꯅ
ꯑꯩ ꯂꯕꯤꯔꯒꯦꯅꯣ
ꯍꯥꯏ ꯑꯩꯅ ꯑꯃꯛ ꯍꯥꯏꯒꯦꯕ ꯑꯦꯕ
ꯑꯥ ꯑꯥ ꯍꯥꯏꯔꯣ
ꯌꯨꯝ ꯄꯅꯕ ꯍꯥꯏꯕꯁꯤꯗꯤ ꯭ꯌꯥꯟ ꯇꯥ ꯅꯥꯔꯒ ꯍꯤꯡꯒꯗꯧꯕꯅꯦ ꯀꯃꯥꯏꯅ ꯏꯁ ꯅꯨꯄꯜ ꯐꯨ ꯅꯥꯅꯤꯡꯉꯦ ꯈꯣꯠꯅꯅꯤꯡꯉꯦ ꯆꯩ ꯌꯥꯅꯤꯡꯉꯦ ꯑꯗꯨꯗꯨꯗꯤ ꯁꯪꯁꯥꯔꯒꯤꯕꯤꯌꯨꯅꯦ ꯑꯆꯧꯕ ꯂꯥꯏꯔꯤꯛ ꯍꯩꯇꯕꯁꯤꯡꯅ ꯈꯟꯕ
ꯑꯗꯣ ꯑꯩꯅ ꯍꯥꯏꯕꯁꯤꯗꯤꯀꯣ ꯅꯪꯅ ꯅꯪ ꯑꯍꯟ ꯄꯥꯕ ꯑꯁ ꯏꯕꯥꯅꯤꯁꯦ ꯌꯥꯝ ꯀꯟꯇ꯭ꯔꯥꯁ ꯑꯣꯏ ꯀꯣ ꯅꯨꯡꯉꯥꯏꯇꯦꯗ ꯅꯨꯡꯉꯥꯏ ꯗ ꯅꯪ ꯈꯜꯂꯒ ꯅꯪ
ꯏꯁ
ꯑꯩ ꯈꯔ ꯑꯩꯅ ꯑꯩꯅꯁꯨ ꯑꯩꯉꯣꯟꯗꯒꯤ ꯑꯉꯥꯡ ꯑꯣꯏꯕ ꯄꯥꯝꯕ ꯄꯥ ꯄꯥꯝꯔꯝꯕꯗꯤ ꯅꯨꯡꯉꯥꯏꯗꯧꯕꯀꯣ ꯑꯁ ꯊꯨꯡꯅꯔꯅꯤꯅꯦ ꯍꯌꯦꯡꯗꯤ ꯑꯩꯅꯗꯤꯀꯣ ꯑꯩ ꯋꯥꯈꯜꯂꯣꯟꯗꯅꯦꯕ ꯑꯩꯒꯤ ꯋꯥꯈꯜꯂꯣꯟꯗꯀꯣ ꯅꯨꯄꯤꯗꯒꯤ ꯅꯨꯄꯥ ꯑꯉꯥꯡ ꯑꯣꯏꯔꯗꯤ ꯑꯩꯒꯤ ꯋꯥꯈꯜꯗ ꯍꯥꯏꯕꯅꯤꯀꯣ ꯃꯤꯒꯤ ꯃꯤꯒꯤ ꯍꯥꯏ ꯃꯤꯒꯤ ꯅꯠꯇꯦ
ꯑꯗꯨꯦ
ꯑ ꯅꯨꯄꯤꯅ ꯅꯨꯄꯤꯅ ꯉꯝꯗꯧ ꯃꯥꯜꯂꯦꯕ ꯈꯪꯕ꯭ꯔꯥ ꯅꯨꯄꯥ ꯑꯉꯥꯡ ꯑꯣꯏꯔꯗꯤ ꯍꯣꯏ ꯃꯣꯏ ꯑ ꯑ ꯗꯤ ꯌꯥꯏꯀꯣ ꯀꯥꯏꯗꯀꯣ ꯊꯥꯒꯨꯝꯕꯗꯤ ꯌꯥꯏꯑꯕ ꯊꯥ ꯑꯅꯤ ꯊꯥ ꯑꯍꯨꯝ ꯎꯝ ꯒꯦꯞ ꯂꯩꯕꯗꯤ ꯀꯔꯤꯝꯇ ꯀꯥꯏꯗꯦꯕ ꯊꯥ ꯅꯠꯇꯦ ꯆꯍꯤ ꯑꯃ ꯆꯍꯤ ꯑꯃ ꯑꯅꯤ ꯍꯥꯏꯁꯦ ꯑꯩꯉꯣꯟ ꯑꯩꯗꯤ ꯇꯜꯂꯦ ꯑꯁꯦꯡꯒꯤꯀꯣ ꯇꯜꯂꯦ ꯑꯗꯨꯒꯤ ꯑꯩ ꯑꯩꯉꯣꯟꯗꯀꯣ ꯎꯝ ꯑꯩꯉꯣꯟꯗꯒꯤ ꯑꯉꯥꯡ ꯑꯩꯉꯣꯟꯗꯒꯤ ꯑꯉꯥꯡ ꯑꯣꯏꯕꯁꯤꯡꯁꯦ ꯏꯉꯣꯟꯗ ꯄꯝꯃꯤ ꯍꯥꯏꯒ ꯂꯩꯦ ꯑ ꯑ ꯑꯩꯗꯤ ꯇꯂꯦ ꯑꯩꯅ ꯉꯝꯗꯧ ꯃꯥꯟꯥꯟꯕꯀꯣ ꯑꯩ ꯑꯩ ꯉꯝꯗꯧꯃ ꯑꯩ ꯅꯨꯄꯥ ꯅꯨꯄꯥꯕꯨ ꯉꯝꯗꯧ ꯃꯥꯜꯂꯦꯕ ꯑꯩꯗꯣ ꯑꯩ ꯋꯥꯈꯜꯂꯣꯟꯗꯅꯤꯗ
ꯑꯩꯅ ꯑꯉꯥꯡ ꯑꯣꯏꯔꯁꯨ ꯑꯁꯤꯒ ꯏꯃꯨꯡ ꯏꯃꯨꯡ ꯁꯦꯝꯕ ꯆꯦꯟꯕ ꯍꯥꯏ
ꯍꯣꯏ ꯂꯩꯌꯦꯀꯣ ꯑꯩꯉꯣꯟꯗꯒꯤꯁꯨ ꯒ꯭ꯌꯥꯟ ꯇꯥꯕꯗꯤ ꯌꯥꯎꯋꯦꯀꯣ ꯂꯩꯌꯦꯀꯣ
ꯎꯝ
ꯍꯥꯏꯅꯦ ꯅꯪꯗꯤ ꯇꯧꯔꯝꯃꯣꯏ ꯑꯗꯨꯁꯨ ꯑꯩ ꯄꯥꯝꯗꯕꯅꯤꯅ ꯀꯩ ꯑꯩ ꯑꯩ ꯈꯟꯈꯤꯒꯦꯀꯣ
ꯅ ꯈꯜꯂꯖꯅ ꯈꯜꯂꯨ
ꯑꯩ ꯈꯟꯈꯤꯒꯦꯕ ꯅꯠꯇꯦ ꯑꯩ ꯄꯥꯝꯗꯦ ꯑꯩꯗꯤ ꯑꯉꯥꯡ ꯄꯥꯝꯗꯕꯅꯤꯅꯀꯣ ꯅꯪꯅ ꯑꯩꯉꯣꯟꯗ ꯂꯨꯅ ꯇꯧꯕꯤꯒꯦ ꯍꯥꯏꯗꯤ ꯈꯟꯒꯦꯕ
ꯑꯦꯕꯤꯅꯦ
ꯑꯩ ꯅꯨꯄꯥꯗꯤ ꯑꯗꯨ ꯃꯥꯏꯍ ꯉꯥꯡꯗ꯭ꯔꯗꯤ ꯅꯨꯄꯤ ꯐꯪꯉꯨꯌꯦꯦ ꯀꯔꯤꯔꯣ ꯅꯠꯇꯕ ꯑꯗꯨꯃꯥꯏꯅ ꯉꯥꯡꯗ꯭ꯔꯗꯤ
ꯅꯨꯄꯥ ꯅꯨꯄꯥꯁꯤꯡꯁꯦ꯫ ꯅꯨꯄꯤꯗ ꯑꯩꯁ ꯂꯨꯅ ꯇꯧꯕꯤꯅꯤ ꯂꯨꯅ ꯇꯧꯕꯤꯅꯤ꯫ ꯍꯥꯏꯗꯕ ꯅꯨꯄꯥꯗꯤ ꯂꯩꯝꯃ ꯂꯩꯔꯝꯃꯔꯣꯏ ꯄ꯭ꯔꯤꯊꯤꯕꯤꯗꯀꯣ ꯑꯗꯣ ꯍꯥꯏꯔꯁꯨ ꯃꯥꯒꯤ ꯉꯥꯡꯊꯣꯛꯄ ꯋꯥꯍꯩꯗꯣ ꯄꯥꯡꯊꯣꯛꯇꯦꯕ ꯑꯅꯝꯕꯅ ꯈꯪꯕ꯭ꯔꯥ
ꯄꯥꯡꯊꯣꯛꯀꯅꯤꯗ ꯅꯪꯅ ꯍꯧꯖꯤꯛ ꯁꯤ ꯇꯧ ꯍꯧꯖꯤꯛ
ꯍꯣꯏ ꯅꯪ ꯄꯥꯡꯊꯣꯛꯀꯅꯤ ꯄꯥꯡꯊꯣꯛꯑꯣꯏꯗꯤ ꯍꯥꯏꯕ ꯉꯝꯗꯦꯗ ꯑꯗꯨꯕꯨ ꯍꯧꯖꯤꯛ ꯍꯧꯖꯤꯛ ꯑꯩꯁꯨ ꯅꯪꯁꯨ ꯃꯤꯁꯨ ꯀꯣ ꯉꯝꯒꯅꯤ ꯄꯥꯡꯊꯣꯛꯀꯅꯤ ꯍꯥꯏꯔꯁꯨ ꯉꯝꯗꯕ ꯃꯇꯥꯡ ꯌꯥꯎꯋꯦꯕ ꯉꯝꯗꯕ ꯃꯇꯥꯡꯗꯨꯅꯤꯀꯣ ꯑꯗꯣ ꯎ
ꯍꯣꯏꯗ ꯍꯣꯏꯗ ꯑꯗꯨꯕꯨꯗꯤ ꯁꯨꯝꯃꯗ ꯕꯠ ꯏꯐ ꯌꯨ ꯅꯪꯅ
ꯑꯗꯣ ꯉꯝꯃꯣꯏꯗꯕꯗꯤ ꯑꯣꯏꯔꯗꯤ ꯑꯗꯦ ꯍꯣꯟ
ꯍꯣꯏ ꯉꯉꯥꯡ ꯂꯣꯏꯗꯕꯅꯤ꯫ ꯑꯗꯨꯗꯣ ꯅꯪ
ꯉ ꯉꯝꯃꯣꯏꯗꯕ ꯋꯥꯔꯤ ꯍꯥ ꯀꯥꯏꯕ
ꯑꯦꯁ ꯅꯪꯒꯤ ꯑꯗꯨꯃꯛ ꯏꯪꯈꯣꯜ ꯃ ꯅꯪ ꯏꯪꯈꯣꯜ ꯁꯨꯕ ꯌꯥꯝ ꯄꯥꯝꯃꯦꯩꯗꯤ ꯏꯪꯈꯣꯜ ꯃꯆꯥ ꯃꯇꯝ ꯊꯝꯕꯤ
ꯊꯝꯕꯤꯒꯦ ꯌꯥꯏꯗ ꯁꯨꯔꯒ ꯆꯥꯎ ꯍꯥꯏ ꯁꯥꯏꯑꯕ ꯁꯨꯔꯒ ꯆꯥꯎ ꯍꯥꯏꯕ ꯑꯩꯉꯣꯟꯗꯗꯤꯀꯣ ꯑꯗꯨꯒꯤ ꯏꯁꯥꯒꯤ ꯂꯩꯔꯒ ꯍꯨꯃꯥꯡ ꯇꯥꯔꯒ ꯏꯁꯥꯒꯤ ꯍꯨꯃꯥꯡ ꯃꯃꯜꯗ ꯆꯥꯔꯒ ꯂꯩꯒꯦ꯫
ꯉꯔꯥꯡ ꯉꯔꯥꯡ ꯑꯩꯅ ꯀꯣꯜ ꯇꯧꯔꯛꯑꯒꯦꯀꯣ
ꯍꯥ ꯀꯩ ꯍꯥꯏꯕꯥ
ꯅꯪ ꯀꯣꯜ ꯇꯧꯔꯛꯄ ꯄꯥꯏꯈꯠꯇꯦꯕ ꯅꯪ
ꯀꯝ ꯀꯥꯟꯟꯗ
ꯑꯗꯣ ꯌꯦ ꯏꯚꯅꯤꯡ ꯋꯥꯏ
ꯐꯣꯟ ꯇꯧꯔꯛꯄ꯭ꯔꯅꯦ꯫ ꯑꯥꯏ ꯈꯪ ꯑꯩ ꯈꯪꯗꯦꯀꯣ ꯅꯪ ꯑꯣꯐꯂꯥꯏꯟꯗꯔꯣ ꯅꯠꯇ꯭ꯔꯒ ꯑꯣꯟꯂꯥꯏꯟꯗ ꯍꯥ
ꯑꯣꯐꯂꯥꯏꯟꯗ ꯑꯩ ꯅꯪ ꯑꯣꯐꯂꯥꯏꯟꯗ ꯑꯩꯉꯣꯟꯗ ꯐꯣꯟ ꯅꯝꯕꯔꯇꯣꯞꯄ ꯄꯨꯔꯣ ꯑꯩ ꯈꯪꯗꯦꯀꯣ ꯑꯩ ꯉꯔꯥꯡ ꯐꯣꯟ ꯑꯗꯨꯝ ꯄꯥꯏꯔ ꯂꯩꯩꯅ ꯈꯪꯗꯦꯍꯦ꯫
ꯍꯥꯏꯕꯗꯤ ꯑꯁꯤꯗ ꯅꯠꯇꯦꯀꯣ ꯅꯣꯔꯃꯦꯜ ꯀꯣꯗꯥ꯫
ꯑꯗꯨ ꯅꯣꯔꯃꯦꯜ ꯀꯣꯜꯗꯣ ꯑꯩ ꯂꯥꯛꯄ ꯈꯪꯗꯦꯕ ꯀꯣꯂ ꯂꯥꯛꯄ ꯈꯪꯗꯦꯍꯦ꯫ ꯈꯪꯉꯗꯤ ꯄꯥꯏꯔꯝꯒꯅꯤꯗ ꯑꯩꯗꯤ ꯑꯩ ꯐꯣꯟ ꯀꯩꯅꯣ ꯐꯣꯟ ꯑꯥ ꯔꯤꯖꯦꯛ ꯇꯧꯕ ꯏꯒꯅꯣꯔ ꯇꯧꯕꯗꯤ ꯇꯧ